ꯑꯣ ꯇꯥꯕꯤꯔꯕ꯭ꯔꯣꯕ꯭ꯔꯣ ꯑꯣ ꯉꯁꯥꯏꯒꯤ ꯀꯩꯅꯣ ꯇꯧꯕ ꯕ꯭ꯔꯣ ꯊꯕꯛ ꯆꯦꯟꯕꯤꯕ꯭ꯔꯣ ꯁꯪꯕ꯭ꯔꯣ
ꯑꯣ ꯌꯥꯏꯌꯦ ꯌꯥꯏꯌꯦ ꯌꯥꯏꯌꯦ ꯎꯝ ꯁꯥꯁꯦ ꯁꯥꯁꯦ ꯃꯌꯥꯝ ꯃꯌꯥꯝꯒꯤ ꯁꯥꯟꯅꯕ ꯂꯩꯔꯦ ꯑꯩꯈꯣꯏ ꯁꯦꯝ ꯁꯥꯗꯨꯅ ꯑꯗꯨ ꯍꯣꯏ ꯍꯣꯏ ꯌꯥꯏ ꯌꯥꯏ ꯁꯥꯔ ꯋꯥꯔꯤ ꯑꯅꯤ ꯁꯥꯔꯁꯤꯦ ꯌꯥꯔꯦ
ꯑ ꯁꯣꯝꯒꯤꯗꯤ ꯂꯣꯏꯕꯤꯔꯕ
ꯑꯩꯗꯤ ꯇꯥꯛꯁ ꯂꯣꯏꯔꯦ ꯑꯗꯨꯅꯕꯨ ꯃꯌꯥꯝꯗ ꯋꯥꯔꯤ ꯁꯥꯖꯦ ꯁꯥꯅꯤꯡꯉꯣꯟ ꯂꯩꯗꯤ ꯁꯥꯔꯁꯦꯅ ꯑꯗꯨꯝ ꯁꯥꯏꯖꯅꯦ
ꯑꯣ ꯌꯥꯝ ꯅꯨꯡꯉꯥꯏ ꯂꯣꯏꯗ꯭ꯔꯤꯕ ꯑꯣꯏꯇꯥꯔꯗꯤ ꯑꯩꯉꯣꯟꯗꯁꯨ ꯑꯃꯨꯛ ꯇꯧꯔꯛꯄ ꯑꯩꯣꯏ ꯑꯗꯨꯝ ꯌꯥꯅꯤ ꯍꯥꯏꯒꯦ ꯇꯧꯕꯅꯦ
ꯑꯣ ꯍꯣꯏ ꯍꯥꯟꯅꯕꯨꯗꯤ ꯇꯧꯅꯔꯝꯕꯅꯦ ꯑꯩꯁꯨ ꯑꯩꯒꯤ ꯂꯩꯔꯤꯉ ꯉꯗꯗꯤ ꯑꯗꯨꯃꯥꯏꯅ ꯑꯩ ꯋꯥꯔꯤ ꯁꯥꯕꯁꯦ ꯑꯗꯨꯝ ꯇꯧꯅꯕꯅꯦꯕ ꯑꯗꯨ ꯍꯧꯖꯤꯛꯇꯤ ꯑꯩꯒꯤ ꯂꯣꯏꯈ꯭ꯔꯕꯅꯤꯅ ꯃꯌꯥꯝꯅ ꯇꯧꯔꯛꯇ꯭ꯔꯒꯗꯤ
ꯍꯣꯏ ꯃꯥꯅꯦ ꯑꯗꯨꯥꯏꯅ ꯃꯊꯪꯗ ꯑꯃꯨꯛ ꯀꯩꯅꯣ ꯇꯧꯅꯕ ꯑꯗꯨꯅꯤ
ꯃꯥꯅꯦ ꯃꯥꯅꯦ ꯕ꯭ꯔꯣ ꯀꯩ ꯃꯊꯦꯜ ꯇꯧꯔꯒꯦ
ꯐꯗ꯭ꯔꯤꯌꯦ ꯈꯔ ꯊꯦꯡꯉꯦ ꯉꯁꯤꯗꯤ
ꯑꯣ ꯕꯣꯟꯒ ꯌꯦꯡꯉꯒ ꯆꯥꯊꯗꯧ ꯃꯥꯜꯂꯤꯗ ꯑꯗꯨꯗꯤ
ꯕꯣꯜꯁꯦ ꯌꯦꯡꯗꯤ ꯌꯦꯡꯅꯦꯗꯣ ꯉꯁꯤꯁꯨ ꯀꯅꯥ ꯂꯩꯒꯦ
ꯉꯁꯤꯁꯦ ꯐ꯭ꯔꯥꯟꯁꯀꯤ ꯂꯩ ꯍꯥꯏꯕ꯭ꯔꯥ ꯀꯔꯝꯃꯥꯏꯅ ꯆꯥꯎꯕ ꯑꯃꯗꯤ ꯇꯥꯏꯕ꯭ꯔꯣ ꯑꯩꯁꯨ ꯆꯞ ꯆꯥꯕ ꯉꯁꯤ ꯐꯤ ꯁꯦ ꯌꯦꯡꯔꯤ
ꯑꯣ ꯐ꯭ꯔꯥꯟꯁꯀꯤꯗꯗꯤ ꯌꯦꯡꯗꯧ ꯃꯥꯜꯂꯦ ꯑꯩ ꯎ ꯀꯟꯇ꯭ꯔꯤ ꯑꯍꯨꯝ ꯃꯔꯤꯇꯪ ꯌꯦꯡꯉꯨꯣꯏꯗ ꯄꯨꯜꯂꯞ ꯌꯦꯡꯗꯦꯗ
ꯑꯣꯁ ꯑꯗꯨꯗꯤ ꯀꯩꯀꯩ ꯂꯝꯗꯣꯅꯦꯕ꯭ꯔꯣ ꯑꯩꯈꯣꯏꯁꯨ ꯈꯪꯖꯕ ꯌꯥꯕ꯭ꯔꯣ
ꯑ ꯑꯁ ꯑꯗꯨꯒꯤꯕꯨ ꯑꯥꯔꯖꯦꯟꯇꯤꯅꯥꯅꯦ ꯑꯗꯒꯤ ꯄꯣꯔꯇꯨꯒꯜ ꯐ꯭ꯔꯦꯟꯁ ꯑꯗꯩ ꯕ꯭ꯔꯥꯖꯤꯜ ꯃꯔꯨꯑꯣ ꯑꯣꯏꯅ ꯁꯤ ꯃꯔꯤꯁꯤꯗꯪ ꯌꯦꯡꯉꯦ ꯍꯥꯏꯇꯥꯔꯦ
ꯑꯣ ꯑꯗꯨꯝ ꯃꯥꯟꯅꯕ ꯃꯥꯜꯂꯦ ꯕ꯭ꯔꯣ ꯑꯩꯁꯨ ꯑꯗꯨꯗꯤ ꯑꯩꯁꯨ ꯔꯖꯤꯠꯇꯅ ꯌꯦꯡꯉꯦ ꯭ꯔꯖꯜ ꯌꯦꯡꯉ ꯄꯣꯔꯔꯇꯨꯒꯦꯜ ꯌꯦꯉ ꯑꯗꯨꯃꯥꯏꯅ ꯑꯗꯨꯝ ꯌꯦꯡꯉꯦ ꯑꯇꯩꯗꯤ ꯌꯥꯝ ꯀꯟꯅꯗꯤ ꯌꯦꯡꯗ꯭ꯔꯦ
ꯑꯗꯒꯤ ꯀꯦꯕꯗꯤꯒꯤ ꯁꯤ ꯑꯍꯥꯟꯕ ꯌꯦꯡꯕꯗ ꯌꯥꯝꯗꯤ ꯅꯨꯡꯉꯥꯏꯈꯤꯕꯅꯦ ꯑꯗꯨ ꯌꯦꯡꯒꯦ ꯈꯟꯕꯅꯤ ꯑꯗꯣ ꯑꯅꯤꯁꯨꯕꯗꯗꯤ ꯃꯤꯁ ꯇꯧꯈ꯭ꯔꯦ
ꯑꯥ
ꯍꯥꯏꯗꯤ ꯃꯣꯏ ꯒꯣꯜ ꯀꯤꯞꯄꯔꯗꯣ ꯌꯥꯝ ꯍꯩꯌꯦꯕ ꯍꯥꯏꯗꯤ ꯀꯥꯏꯗꯒꯤ ꯐꯥꯅ ꯐꯥꯏꯌꯦ ꯑꯍꯥꯟꯕ ꯌꯦꯡꯕꯗꯣ ꯑꯍꯥꯟꯕ ꯃꯤꯁꯇꯣ ꯃꯣꯏꯒꯤ
ꯑꯣ ꯕ꯭ꯔꯣꯅꯥ ꯍꯥꯏꯁꯦ ꯍꯟꯗꯛ ꯀꯤꯄꯔ ꯑꯃꯈꯛꯇꯪ ꯥꯏꯔꯦꯦ
ꯑꯣ ꯍ ꯚꯥꯏꯔꯦ ꯆꯠꯄꯗꯣ ꯑꯗꯨꯒꯤꯗꯣ ꯌꯦꯡꯉꯨꯏꯌꯦꯕ ꯑꯁ ꯃꯥꯅ ꯐꯥꯕ ꯀꯣꯅꯦꯕꯁꯦ ꯍꯥꯏꯗꯤ ꯅꯨꯃꯤꯠꯇꯣ ꯏꯁꯄꯦꯟꯒ ꯃꯣꯏꯒ ꯇꯥꯕꯅꯤꯗꯅ ꯑꯗꯨꯗ ꯑꯩꯅ ꯈꯁꯦ ꯑꯦꯛꯁꯄꯤꯌꯦꯟꯁꯇꯤ ꯊꯥꯏꯅꯁꯨ ꯑꯗꯨꯝ ꯍꯥꯏꯗꯤ ꯐꯥꯏꯅꯦꯜꯒ ꯂꯧꯗꯅ ꯑꯗꯨꯝ ꯍꯥꯏꯗꯤ ꯑꯗꯨꯃꯥꯏꯅ ꯑꯗꯨꯝ ꯄ꯭ꯔꯤ ꯐꯥꯏꯅꯦꯜꯒ ꯆꯪꯗꯅ ꯑꯗꯨꯝ ꯐꯥꯎꯕ ꯂꯝꯅꯤꯅ ꯀꯝꯄꯜꯁꯔꯤ ꯀꯥꯕꯗꯤ ꯑꯗꯨꯝ ꯏꯁꯄꯦꯗ ꯀꯥꯗꯧꯕ ꯄꯣꯠꯅꯤꯅ ꯈꯜꯂꯨꯕ ꯍꯥꯏꯇꯥꯔꯦ
ꯑꯥ
ꯀꯗꯥꯏꯗꯒꯤ ꯒꯣꯗꯣ ꯑꯗꯨꯝ ꯐꯥ ꯂꯩꯔꯕ
ꯑꯣ ꯀꯩꯅꯣ ꯇꯧꯈ꯭ꯔꯦꯅꯦ ꯑꯗꯨꯗꯤ ꯊꯥ ꯊꯥꯖꯗꯕ ꯀꯣꯝꯗ ꯉꯥ ꯂꯩꯒ ꯍꯥꯏꯅꯕ ꯑꯃꯁꯝꯨ ꯂꯩꯗꯅ
ꯑꯥꯎꯁ ꯑꯗꯨꯃꯛ ꯊꯣꯛꯈ꯭ꯔꯦ ꯑꯗꯨꯣ
ꯑꯣ ꯅꯨꯄꯥꯗꯨꯁꯨ ꯌꯥꯝ ꯀꯩꯅꯣ ꯇꯧꯔ ꯃꯥꯜꯂꯦ ꯑꯍꯟꯅꯤ ꯈꯔ ꯑꯣꯏꯔ ꯃꯥꯜꯂꯦ ꯃꯥꯗꯤ ꯃꯥ ꯋꯥꯔꯀꯞꯀꯤ ꯗ꯭ꯔꯤꯝꯒꯨꯝꯕ ꯑꯃꯁꯨ ꯂꯩꯖꯕ ꯃꯥꯜꯂꯦ
ꯑꯧ ꯑꯗꯨꯃꯥꯏꯅ ꯍꯥꯏ ꯑꯧ ꯆꯍꯤ ꯅꯤꯐꯨꯃꯨꯛ ꯁꯨꯔꯦꯅ ꯍꯥꯏ ꯁꯨꯝ ꯔꯤꯜꯁꯀꯨꯝꯅ ꯊꯦꯡꯅꯕꯗ
ꯑꯥ
ꯍꯥꯏꯗꯤ ꯍꯣꯠꯅꯕꯗ ꯌꯥꯝ ꯀꯟꯕꯖꯥꯠꯅꯦ ꯀꯥꯏ ꯍꯥꯏꯗꯤ ꯆꯍꯤ ꯃꯇꯥꯡꯗꯨꯒ ꯃꯥꯅ ꯍꯥꯏꯗꯤ ꯃꯤꯠ ꯃꯥꯏ ꯁꯤꯡꯉꯅꯤ ꯑꯗꯨꯒ ꯁꯦꯝ ꯌꯥꯝꯊꯤꯅ ꯀꯩꯅꯣ ꯇꯧꯕꯤꯗ
ꯑ ꯍꯥꯏꯗꯤ ꯀꯩꯅꯣꯅꯤꯗ ꯄꯥꯝꯕꯨ ꯄꯥꯝꯖꯩꯔꯒ ꯒꯗꯤ ꯍꯥꯏꯗꯤ ꯃꯥꯒꯤ ꯂꯩꯖꯔꯝꯒꯅꯤ ꯍꯥꯏꯗꯤ ꯋꯥꯔꯜ ꯀꯞ ꯍꯥꯏꯁꯦ ꯄ꯭ꯂꯦꯔ ꯈꯨꯗꯤꯡꯃꯛꯀꯤꯗꯤ ꯗ꯭ꯔꯤꯝ ꯑꯣꯏꯔꯝꯕꯁꯨ ꯌꯥꯏ ꯐꯨꯠꯕꯣꯂꯔꯁꯤꯡꯗꯗꯤ
ꯑ ꯃꯥꯅꯦ ꯑꯣꯏꯗ ꯑꯗꯨꯝ ꯑꯣꯏꯔꯝꯗꯣꯏ ꯄꯣꯠꯅꯤꯗ ꯑꯅꯝꯕꯅ ꯐꯨꯠꯕꯣꯜ ꯄꯥꯝꯕꯁꯤꯡꯒꯤꯗꯤ
ꯑ ꯑꯗꯨꯅ ꯃꯥ ꯑꯗꯨ ꯌꯥꯝꯅ ꯃꯥ ꯑꯗꯨꯃꯥꯏꯅ ꯑꯣꯄꯣꯔꯆꯨꯅꯤꯇꯤ ꯑꯃ ꯐꯪꯕꯗꯅ ꯃꯥꯒꯤꯗꯤ ꯑꯔꯣꯏꯕ ꯃꯥꯒꯤ ꯕꯦꯁꯇ ꯇꯧꯖꯔꯝꯃꯅꯤꯕ
ꯑꯧ ꯃꯥꯅꯦ ꯃꯥꯁꯦ ꯍꯥꯏꯗꯤ ꯃꯥꯁꯦ ꯕꯁ ꯗ꯭ꯔꯥꯏꯚꯔꯅꯤꯁꯨ ꯍꯥꯏꯗꯅ ꯑꯌꯨꯛꯅꯤꯟꯗꯅ ꯕꯁ ꯗ꯭ꯔꯥꯏꯚꯔ ꯑꯣꯏꯔꯒ ꯅꯨꯡꯗꯥꯡꯗꯅ ꯑꯗꯨꯃꯥꯏꯅ ꯀꯣꯜ ꯇꯝꯕꯅꯤ ꯍꯥꯏꯕꯅꯦ ꯍꯥꯏꯕ ꯆꯠꯇꯣ ꯑꯁ ꯌꯥꯝ ꯊꯤꯅꯩꯈ꯭ꯔꯦ ꯑꯗꯣ ꯑꯅꯤꯁꯨꯕ ꯄ꯭ꯂꯦꯗꯨꯗꯤ ꯗ꯭ꯔꯣ ꯆꯠꯄ ꯃꯥꯜꯂꯦ ꯃꯣꯏꯒ ꯀꯩ ꯂꯝꯒꯅꯣꯝ ꯇꯥꯕꯗꯣ
ꯑꯣ ꯑꯗꯨꯝꯗꯤ ꯌꯦꯡꯍꯧꯗ꯭ꯔꯦ
ꯀꯂꯝꯕꯤꯌꯥꯒꯔ ꯀꯩ ꯂꯝꯒꯅꯣ ꯑꯃꯁꯨ ꯇꯥꯒꯨꯝ ꯇꯧꯕꯅꯤ ꯑꯗꯨꯗꯤ ꯗ꯭ꯔꯣ ꯆꯠꯅꯈꯤꯕ ꯀꯩꯅꯣꯝ ꯇꯧꯋꯦ
ꯑꯥ
ꯑꯗꯣ ꯑꯩꯈꯣꯏ ꯁꯣꯝ ꯕ꯭ꯔꯣꯕꯨ ꯃꯦꯁꯤꯒꯤ ꯐꯦꯟꯗꯣ ꯑꯥꯔꯖꯦꯟꯇꯤꯅꯥꯒꯤ ꯐꯦꯟꯗꯣ
ꯑ ꯑꯩꯈꯣꯏꯗꯤ ꯅꯨꯃꯤꯠꯁꯤꯒꯤ ꯅꯨꯝꯊꯤ ꯃꯤꯠꯁꯦꯡꯅ ꯍꯥꯏꯔꯨꯄꯗ
ꯑꯣ ꯑꯗꯨꯝ ꯅꯨꯡꯉꯥꯏꯇ ꯃꯤꯦꯁꯤꯁꯨ ꯅꯨꯡꯉꯥꯏꯕ ꯍꯥꯏꯗꯤ ꯃꯁꯥꯗꯣ ꯌꯥꯝ ꯈꯤꯡꯉꯦꯕ
ꯑꯥ
ꯌꯥꯝ ꯈꯤꯡꯉꯤ ꯑꯗꯨꯝ ꯇꯤꯝ ꯑꯁꯤꯁꯨ ꯐꯖꯅ ꯑꯗꯨꯝ ꯐꯩ ꯑꯩꯅ ꯑꯃꯨꯛ ꯎꯔꯥ ꯑꯗꯨ ꯑꯧ ꯍꯥꯏꯕꯤꯔꯛꯑꯣ
ꯂꯣꯏ ꯑꯣꯏꯗꯏ ꯌꯥꯝ ꯀꯩꯅꯣ ꯑꯣꯏꯕꯗꯨꯗꯤ ꯑꯣꯏꯗꯦ ꯍꯥꯏꯗꯤꯤ
ꯃꯥꯅꯦ ꯑꯩꯁꯨꯅꯦ ꯑꯩꯖꯗꯗꯥꯏ ꯍꯥꯏꯠꯕꯛꯇꯤ ꯑꯣꯏꯗꯦ ꯄꯥꯝꯕꯕꯨꯗꯤ ꯔꯣꯅꯥꯜ ꯑꯗꯨꯕꯨꯗꯤ ꯄꯥꯝꯃꯦ ꯑꯗꯨꯒ ꯑꯣꯏꯒꯁꯨ ꯗꯥꯏ ꯍꯥꯏꯔꯠꯃꯛꯇꯤ ꯅꯠꯇꯦꯕ ꯁꯨꯝ ꯄꯥꯝꯕꯩ ꯋꯥꯅꯦꯕ
ꯑꯥ
ꯍꯦꯛꯇ ꯀꯩ ꯍꯥꯏꯅꯤ ꯐꯨꯟꯅꯕꯤꯗꯨꯨꯝꯕꯗꯤ ꯅꯠꯇꯦꯕ ꯁꯨꯝ ꯁꯝꯅ ꯍꯥꯏꯔꯕꯗ ꯀꯩꯁꯨ ꯐꯨꯠꯕꯣꯜꯁꯦ ꯑꯩ ꯍꯥꯟꯅꯁꯨ ꯀꯩꯁꯨ ꯌꯦꯡꯕ ꯅꯠꯇꯦꯕ ꯅꯥꯟꯜꯗꯨꯗꯩ ꯍꯦꯟꯅ ꯀꯩꯁꯨ ꯈꯪꯗꯦꯕ ꯑꯩꯁꯨ ꯐꯔꯅꯥꯗꯦꯁ ꯍꯥꯏꯕꯝꯗꯤ ꯌꯥꯎꯔꯣ ꯑꯗꯨꯕꯗꯤ ꯈꯪꯉꯦ ꯑꯇꯩꯗꯤ ꯈꯪꯗꯦꯕ ꯊꯣꯏꯅ
ꯑꯥ
ꯑꯗꯨꯅ ꯁꯪꯅꯦꯦ ꯍꯟꯗꯛꯁꯤꯕꯨ ꯀꯅꯥꯅꯒ ꯂꯧꯗꯧ ꯃꯥꯟꯒꯦ ꯁꯨꯝ ꯄ꯭ꯔꯣꯒꯤ ꯋꯥꯈꯜꯗ
ꯎꯝ ꯔꯣꯛꯁ ꯁꯨꯝ ꯈꯟꯕꯗ ꯐ꯭ꯔꯥꯟꯁꯁꯨ ꯑꯗꯨꯝ ꯆꯪꯉꯛꯀꯅꯤ ꯍꯥꯏꯕꯒꯤ ꯊꯥꯖꯕ ꯃꯤ ꯆꯥꯎꯅ ꯂꯩ ꯍꯥꯏꯗꯤ ꯃꯣꯏꯒꯤ ꯐ꯭ꯔꯦꯟꯁ ꯁꯤꯁꯨ ꯍꯧꯖꯤꯛ ꯐꯥꯎꯒꯤꯗ ꯅꯠꯇꯅ ꯖꯦꯔꯣ ꯂꯣꯁꯤꯗ ꯃꯣꯏ ꯍꯧꯖꯤꯟ ꯉꯥꯛꯇꯣꯏ ꯑꯣꯏꯕ ꯃꯥꯜꯂꯦ
ꯑꯧ ꯃꯥꯅꯤ ꯀꯥꯏ ꯏ ꯄꯄꯤꯗꯨꯣ ꯕꯤꯔꯥꯅꯤꯆꯟ ꯃꯥꯅꯤ
ꯅꯝꯊꯅꯕ ꯅꯝꯊꯅꯕ ꯌꯥꯎꯗ꯭ꯔꯒꯗꯤ ꯄ꯭ꯂꯦꯁꯦ ꯑꯗꯨꯝ ꯐꯥꯏꯅꯦꯜꯗꯤ ꯃꯣꯏꯗ ꯑꯗꯨꯝ ꯂꯥꯛꯀꯗꯧ ꯃꯥꯜꯂꯦ ꯋꯤꯟꯅꯔꯗꯨꯕꯨꯗꯤ ꯈꯪꯕꯅꯤ ꯈꯪꯗꯦ ꯈ ꯍꯥꯏꯕꯗꯤ ꯉꯝꯗ꯭ꯔꯦ ꯍꯥꯏꯗꯤ ꯂꯣꯏꯅꯃꯛ ꯃꯥꯒꯤ ꯃꯥꯒꯤ ꯕꯦꯁꯇ ꯁꯥꯟꯔꯄꯁꯤꯅꯀꯣ ꯑꯗꯣ ꯐ꯭ꯔꯥꯟꯁ ꯃꯛꯇꯤ ꯊꯥꯖꯩ
ꯎꯝ ꯃꯥꯅꯦ ꯃꯃꯥꯡꯁꯨ ꯁꯦꯀꯦꯟ ꯇꯥꯍꯧꯕꯅꯤ ꯃꯣꯏꯗꯣ
ꯑ
ꯀ ꯂꯧꯔꯒ ꯑꯦꯟꯆꯤꯅꯥꯅ ꯂꯧꯔꯒ
ꯃꯃꯥꯡꯁꯨ ꯃꯣꯏꯅ ꯂꯧꯗꯤ ꯂꯧꯖꯔꯕꯒꯨꯝꯕꯅꯤꯅ ꯍꯖꯦꯟꯇꯤꯅꯥꯒꯤꯗꯨ ꯀꯤꯄꯔꯅ ꯀꯩꯒꯨꯝꯕ ꯁꯣꯏꯔꯝꯃꯒꯗꯤ ꯑꯗꯨꯝ ꯃꯣꯏ ꯂꯧꯔꯕ ꯄꯣꯠꯅꯦꯕ ꯄꯣꯠꯅ ꯃꯥꯏ ꯉꯥꯛꯄꯅꯤ ꯑꯥ
ꯐꯖꯅ ꯂꯛꯇꯁꯨ ꯂꯩ ꯄꯣꯠꯅꯤꯗ
ꯃꯥꯅꯦ ꯃꯥꯅꯦ ꯂꯥꯛꯇꯁꯨ ꯂꯩ ꯋꯥꯔꯜ ꯀꯞꯁ ꯍꯥꯏꯁꯦ ꯍꯩꯕ ꯉꯥꯛꯇ ꯇꯅꯁꯨ ꯌꯥꯗꯦ ꯍꯥꯏꯇꯥꯔꯅꯤ ꯍꯥꯏꯗꯤ ꯏꯁꯝꯅ ꯍꯥꯏꯔꯒ ꯏꯁꯃꯥꯔꯠ ꯑꯣꯏꯕ ꯑꯃꯁꯨ ꯆꯪꯤꯒ ꯍꯥꯏꯅꯕꯗꯣ
ꯃꯥꯅꯤ ꯃꯥꯅꯤ ꯍꯥꯏꯗꯤ ꯌꯥꯄꯣꯠꯇꯦꯕ ꯑꯗ ꯭ꯔꯗꯔꯗꯤ ꯑꯗꯨꯝ ꯌꯦꯡꯕꯁꯦ ꯑꯗꯨꯝ ꯑꯍꯤꯡꯗꯒ ꯂꯩꯕ ꯍꯥꯏꯗꯤ ꯄꯨꯡ ꯑꯍꯨꯝꯗꯒ ꯂꯩꯕ ꯌꯥꯎꯋꯦꯅ ꯑꯗꯨꯝ ꯌꯦꯡꯕ꯭ꯔꯣ ꯅꯠꯇ꯭ꯔꯒ ꯀꯃꯥꯏꯅ ꯍꯥꯏ ꯂ ꯀꯨꯝꯕꯤꯕ꯭ꯔꯣ ꯀꯃꯥꯏꯅ ꯇꯧꯕꯤꯒꯦ
ꯎꯝ ꯉꯁꯤꯗ ꯂꯩꯕꯃꯛꯇꯤ ꯌꯦꯡꯗ꯭ꯔꯦ ꯍꯥꯏꯗꯤ ꯑꯩ ꯑꯩꯁꯨ ꯀꯩꯅꯣꯒꯨꯝꯕ ꯑꯩ ꯏꯁꯥꯒꯤ ꯔꯨꯇꯤꯟ ꯂꯩꯕꯅꯤꯅ ꯑꯗꯨꯃꯛꯇꯤ ꯀꯥꯏꯍꯟꯗ꯭ꯔꯦ ꯍꯥꯏꯗꯤ ꯍꯥꯏ ꯂꯥꯏꯠ ꯌꯦꯡꯕ ꯌꯥꯔꯒꯅ ꯍꯥꯏ ꯂꯥꯏꯠ ꯑꯣꯏꯅ ꯌꯦꯡꯉꯦ ꯑꯗꯨꯒ ꯑꯌꯨꯛ ꯑꯉꯟꯕꯗ ꯌꯦꯡꯕ ꯌꯥꯏ ꯑꯌꯨꯛ ꯑꯉꯟꯕꯗ ꯑꯣꯏꯅ ꯌꯦꯡꯉꯦ
ꯑꯣ ꯃꯥꯅꯤ ꯃꯥꯅꯤ ꯑꯩꯖꯨ ꯆꯞ ꯃꯥꯅꯦ ꯑꯩꯁꯨ ꯇꯔꯥ ꯃꯈꯥꯏꯒꯤꯗꯣ ꯈꯛꯇꯅꯤꯗ ꯈꯔ ꯌꯦꯡꯕ ꯅꯠꯇ꯭ꯔꯗꯤ ꯀꯩꯁꯨ ꯉꯥꯏ ꯉꯝꯗꯦꯗ
ꯃꯥꯅꯤ
ꯑꯗꯨꯗꯤ ꯇꯔꯥ ꯃꯈꯥꯏꯗꯨ ꯑꯗꯨꯝ ꯉꯜꯂꯤꯅ ꯕꯥꯔꯣ ꯃꯈꯥꯏ ꯑꯗꯨꯋꯥꯏ ꯂꯣꯏꯕꯗꯤ ꯑꯗꯨꯐꯧ ꯑꯗꯨ ꯃꯔꯛꯇꯒ ꯎꯏ ꯎꯏꯗꯅ ꯑꯁ ꯌꯦꯡꯅꯤꯡ ꯀꯅꯤꯅ ꯑꯗꯨꯝ ꯎꯏꯔꯤ ꯁꯥꯔꯤ ꯑꯗꯨꯝ ꯌꯦꯡꯉꯦ ꯑꯗꯨꯅꯤ
ꯅꯨꯡꯒꯤ ꯅꯨꯡꯉꯥꯏꯕꯅꯦ ꯑꯍꯤꯡꯗ ꯌꯦꯡꯕꯒꯤ ꯕꯣꯟ ꯅꯨꯡꯉꯥꯏꯕꯁꯤꯒ ꯑꯩ ꯅꯨꯡꯊꯤꯟꯗ ꯌꯦꯡꯕꯒꯤ ꯕꯣꯟ ꯅꯨꯡꯉꯥꯏꯕꯁꯤꯒ ꯈꯦꯠꯅꯩ ꯍꯥꯏꯇꯥꯔꯦꯅꯦ
ꯃꯥꯅꯦ ꯃꯥꯅꯦ ꯃꯍꯥꯎ ꯍꯥꯎꯗꯣ
ꯃꯍꯥꯎꯗꯣ ꯍꯥꯏꯗꯤ ꯄ꯭ꯂꯦꯗꯨꯒꯤ ꯀꯩꯅꯣꯗꯣ ꯑꯩꯈꯣꯏꯗꯁꯨ ꯐꯪꯉꯦ ꯍꯥꯏꯇꯥꯔꯦꯅꯦ ꯍꯥꯏꯗꯤ ꯃꯌꯥꯝ ꯌꯦꯡꯃꯤꯟꯅꯔ ꯂꯥꯡꯗꯅ ꯈꯣꯠꯇꯅ ꯑꯍꯤꯡꯗꯨꯗ ꯇꯧꯕꯗꯣ ꯌꯥꯝ ꯅꯨꯡꯉꯥꯏ ꯍꯥꯏꯇꯥꯔꯦꯅꯦ ꯏꯟꯖꯣꯏ ꯇꯧꯕꯒꯤ ꯄ꯭ꯂꯦꯁꯤꯒꯤ
ꯃꯥꯅꯤ ꯑꯗꯣ ꯃꯋꯣꯡ ꯃꯥꯟꯗꯅ ꯕꯣꯜꯁꯦ
ꯑꯦ ꯕꯣꯟꯁꯦ ꯌꯥꯝꯅ ꯀꯩꯅꯣ ꯑꯣꯏꯕꯖꯥꯠꯅꯤ ꯐꯦꯟ ꯕꯦꯁ ꯌꯥꯝꯅ ꯆꯥꯎꯕ ꯁꯄꯣꯔꯁ ꯑꯃ ꯑꯣꯏꯕꯖꯥꯠꯅꯤ ꯃꯣꯏꯁꯦ
ꯑꯦ ꯃꯥꯅꯦ ꯑꯗꯨꯕꯨꯗꯤ ꯄ꯭ꯔꯤꯊꯤꯕꯤꯒꯤ ꯈ꯭ꯋꯥꯏꯒꯤ ꯐꯦꯟꯕꯦꯁ ꯆꯥꯎꯕꯁꯦ ꯑꯗꯨꯝ ꯐꯨꯠꯕꯣꯜ ꯂꯩꯅꯤꯅꯦ ꯐꯥꯔꯁꯇꯣ ꯃꯊꯪꯗ ꯀ꯭ꯔꯤꯀꯦꯠ ꯑꯣꯏꯔꯝꯒꯅꯤ
ꯑꯩꯈꯣꯏ ꯏꯟꯗꯤꯌꯥꯗꯗꯤ ꯀ꯭ꯔꯤꯛꯀꯦꯠ ꯍꯥꯏꯈꯔꯒꯗꯤ ꯂꯣꯏꯔꯦ
ꯑꯁ ꯏꯟꯗꯤꯌꯥ ꯍꯥꯏꯗꯗꯤ ꯑꯗꯨꯅ ꯍꯟꯇꯛ ꯄꯩꯁꯥ ꯇꯣꯡꯗꯦꯅ ꯑꯝꯇ ꯀꯥꯞꯄꯤꯗ꯭ꯔꯤꯁꯤꯗꯤ ꯆꯦꯅꯦꯜ ꯑꯝꯇꯅ ꯖꯤ ꯐꯥꯏꯕ ꯈꯛꯇꯪꯅ ꯑꯗꯨꯁꯨ ꯄꯩꯁꯥꯗ ꯇꯥꯕ ꯌꯥꯕ ꯇꯥꯔꯦ ꯃꯤꯂꯤꯌꯟ ꯀꯌꯥꯅꯣꯝ ꯍꯥꯏꯔꯝꯕꯗꯒꯤ ꯊꯥꯔꯇꯤꯟ ꯃꯤꯂꯤꯌꯟ ꯇꯥꯕ ꯌꯥ ꯇꯥꯕꯗꯨꯐꯥꯎꯗ ꯀꯅꯥꯝ ꯂꯧꯕꯤꯗ꯭ꯔꯤꯅꯦ ꯀꯌꯥ ꯏꯇꯣꯡ ꯇꯣꯡꯗꯦꯅ ꯍꯥꯏꯗꯤ ꯀ꯭ꯔꯤꯛꯀꯦꯠꯅꯦ ꯍꯥꯏꯔꯗꯤ ꯂꯣꯏꯔꯗꯕ ꯆꯦꯅꯦꯜ ꯃꯉꯥ ꯇꯔꯨꯛ ꯇꯔꯥꯒ ꯍꯦ ꯊꯥꯔꯗꯕ
ꯃꯥꯟꯅꯤ
ꯕꯣꯜꯁꯦ ꯁꯥꯎꯠ ꯔꯣꯝꯗ ꯈꯔ ꯄꯥꯝꯅꯕ ꯃꯥꯜꯂꯤ ꯐꯨꯠꯕꯣꯜꯁꯦ ꯑꯗꯨ ꯅꯠꯇꯔꯒꯗꯤ ꯀꯌꯥ ꯏꯇꯧ ꯇꯧꯗꯦꯗ ꯅꯣꯔꯠꯇꯒꯗꯤ ꯄꯨꯔꯥ ꯀ꯭ꯔꯤꯛꯀꯦꯠ ꯉꯥꯛꯇꯅꯤꯗ
ꯑꯥ ꯆꯨꯝ ꯑ ꯆꯨꯝꯃꯤ ꯏꯟꯗꯤꯌꯥꯒꯤꯁꯨ ꯑꯩꯈꯣꯏꯒꯤ ꯑꯥꯏ ꯂꯤꯛꯀ ꯁꯥꯟꯅꯕꯁꯦ ꯁꯣꯝ ꯅꯥꯀꯟ ꯇꯥꯃꯤꯜ ꯅꯥꯗꯨ ꯆꯦꯟꯅꯥꯏ ꯀꯦꯔꯦꯂꯥ ꯑꯁꯣꯝ ꯅꯥꯀꯟꯅ ꯈꯔ ꯁꯟꯅ
ꯑ ꯃꯥꯅꯦ ꯑꯗꯨꯝ ꯅꯣꯔꯠꯇꯗꯤ ꯀꯌꯥ ꯀ꯭ꯔꯤꯛꯀꯦꯠ ꯑꯗꯨꯝ ꯇꯧ ꯂꯩꯕ ꯌꯥꯍꯗꯦꯕ
ꯑ ꯅꯣꯔꯠꯇꯗꯤ ꯚꯤꯔꯥꯠ ꯚꯤꯔꯣꯠ ꯀꯣꯍꯂꯤ ꯁꯆꯤꯟ ꯇꯦꯟꯗꯨꯜꯀꯔ
ꯑꯥꯎ ꯇꯥꯏ ꯑꯗꯨꯝ ꯇꯧꯂ ꯔꯣꯍꯤꯠ ꯑꯅ ꯑꯗꯨꯝ ꯌꯥꯗꯦꯕ ꯑꯗꯨꯅꯕꯨ ꯉꯔꯥꯡ ꯅꯍꯥꯟ ꯀꯩꯅꯣ ꯀꯩꯅꯣꯒꯤ ꯚꯤꯔꯥꯠ ꯀꯣꯂꯤꯒꯤ ꯄꯨꯃꯥꯒꯤ ꯗꯤꯜ ꯊ꯭ꯔꯤ ꯍꯟꯗ꯭ꯔꯦꯠ ꯀ꯭ꯔꯣꯔ ꯆꯍꯤ ꯇꯔꯦꯠ ꯇꯧꯒꯗꯕꯗꯣ ꯇꯣꯛꯊꯣꯛꯑꯒ ꯃꯥꯒꯤ ꯕ꯭ꯔꯥꯟ ꯑꯃ ꯍꯥꯡꯇꯣꯛꯄꯗ ꯂꯨꯄꯥ ꯀꯌꯥꯅꯣ ꯑꯃ ꯌꯣꯜꯂꯦ ꯍꯥꯏꯗꯨꯗꯤ ꯖꯁ ꯀꯩꯅꯣ ꯑꯋꯥꯔꯁꯇꯨꯗ ꯐꯣꯔ ꯑꯋꯥꯔꯁꯇ ꯀꯩꯅꯣ ꯀꯌꯥꯅꯣꯝ ꯌꯣꯜꯂꯦ ꯍꯥꯏꯕꯅꯦꯕ ꯍꯥꯏꯗꯤ ꯔꯦꯀꯣꯔꯠ ꯕ꯭ꯔꯦꯛꯀꯤꯡ ꯔꯦꯀꯣꯔꯠꯀꯤ ꯇꯥꯏꯞꯇ ꯑꯃꯒ ꯍꯥꯏꯗꯤ ꯈꯖꯤꯛ ꯈꯔ ꯌꯣꯟꯕ ꯅꯠꯇꯕꯗꯣ ꯍꯦꯛꯇ ꯊꯣꯝꯖꯤꯟꯅ ꯑꯥꯎꯠ ꯑꯣꯐ ꯁꯇꯣꯛ ꯆꯠꯄꯗꯣ
ꯑꯥ
ꯑꯗꯨꯃꯥꯏꯅ ꯆꯠꯂꯦꯕ ꯍꯥꯏꯗꯤ ꯑꯗꯨꯅ ꯇꯥꯛꯄꯨꯗꯤ ꯑꯗꯨꯝ ꯐꯦꯟ ꯕꯦꯁꯁꯦ ꯑꯗꯨꯛꯀꯤ ꯃꯇꯤꯛ ꯂꯩꯔꯦ ꯍꯥꯏꯕꯅꯦꯕ
ꯃꯥꯅꯦ ꯃꯥꯅꯦ ꯏꯟꯗꯤꯌꯥꯗꯗꯤ ꯂꯩꯒ꯭ꯔꯦ ꯑꯥ ꯕ꯭ꯔꯣꯗꯤ ꯃꯤ ꯀꯦꯌꯥꯝ ꯈꯪꯅꯔꯒꯦ ꯑꯩꯈꯣꯏꯒꯤ ꯀꯩꯅꯣ ꯀꯩꯅꯣ ꯍꯥꯏꯅꯤ ꯑꯩꯈꯣꯏꯅ ꯊꯦꯡꯅꯔꯤꯕ ꯀꯩꯅꯣꯁꯤꯗꯒꯤ
ꯁꯤꯗꯒꯤꯔꯣ ꯁꯤꯁꯦ ꯍꯥꯟꯅꯗꯤ ꯑꯩꯈꯣꯏꯒꯤ ꯒ꯭ꯔꯨꯞ ꯇꯧꯔꯝꯕꯅꯦꯕ ꯑꯗꯣ ꯑꯩꯈꯣꯏ ꯒ꯭ꯔꯨꯞꯇꯣ ꯃꯃꯥꯡꯒꯤ ꯏꯪꯂꯤꯁꯇ ꯋꯥꯔꯤ ꯁꯥꯕꯗꯣ ꯑꯗꯨꯒꯤꯗꯣ ꯋꯥꯔꯤ ꯖꯦ ꯃꯣꯏꯖꯦ ꯃꯤ ꯀꯨꯟ ꯀꯨꯟ ꯁꯥꯏꯗꯅ ꯑꯗꯣ ꯃꯤ ꯀꯨꯟ ꯀꯨꯟ ꯗꯣ ꯁꯥꯔꯒ ꯑꯦꯀꯥꯎꯟꯒꯗ ꯑꯗꯨꯝ ꯇꯔꯨꯛ ꯇꯔꯦꯠ ꯇꯧꯖꯕꯖꯥꯠꯅꯦꯕ ꯑꯗꯨꯗ ꯄꯩꯁꯗꯨ ꯂꯤꯁꯤꯡ ꯃꯉꯥ ꯇꯔꯨꯛꯇꯩ ꯍꯦꯟꯅ ꯆꯪꯉꯛꯇ꯭ꯔꯕ ꯑꯗꯨꯒꯤ ꯕꯤꯠ ꯂꯩꯇꯦ ꯁꯤ ꯇꯥꯛꯁꯦ ꯇꯧꯔꯔꯣꯏꯅ ꯃꯣꯏꯗꯣ ꯐꯨꯝ ꯕꯨꯗꯤ ꯊꯥꯖꯤꯜꯂꯒ ꯇꯥꯛꯁꯦ ꯂꯥꯛꯑꯒ ꯇꯥꯛꯁꯇꯣ ꯑꯝ ꯇꯧꯗ꯭ꯔ ꯕ
ꯑꯥ
ꯃꯣꯏꯗꯤ ꯑꯇꯣꯞꯄ ꯇꯥꯛꯁ ꯑꫭꯏ ꯉꯥꯏ ꯂꯩꯈ꯭ꯔꯦꯕ ꯑꯗꯨꯅ ꯑꯅꯧꯕ ꯈꯪꯅꯕ ꯍꯥꯏꯇꯥꯥꯔꯒꯗꯤ ꯕ꯭ꯔꯣ ꯑꯃ ꯂꯩ ꯑꯗꯨꯒ ꯁꯤꯒꯤ ꯃꯃꯥꯡꯗ ꯁꯤꯁꯇꯔ ꯑꯃꯒ ꯋꯥꯔꯤ ꯁꯥꯟꯅꯔꯝꯃꯤ ꯃꯥꯒ ꯑꯗ ꯉꯁꯤꯅꯁꯨ ꯑꯍꯥꯟꯕ ꯀꯣꯟꯅꯦꯕ ꯑꯩ ꯇꯥꯛꯁꯦ ꯇꯧꯔꯨꯗꯕꯅꯦꯕꯀꯣ ꯀꯣꯂꯦ ꯐ꯭ꯔꯦꯟꯁꯦ ꯃꯅꯤꯄꯨꯔꯒꯤꯁꯦ ꯌꯥꯔꯗꯤ ꯇꯧꯔꯔꯣꯏꯒꯦꯅ ꯑꯗ ꯇ꯭ꯔꯥꯟꯁꯀ꯭ꯔꯤꯞꯁꯟꯒꯤꯗꯣ ꯂꯦꯞ ꯁꯤꯜꯂꯛꯄꯒ ꯑꯗꯨꯝ ꯍꯥꯏꯗꯤ ꯀꯣꯜꯦꯐ꯭ꯔꯦꯟꯗꯣ ꯇꯧꯗ꯭ꯔꯒꯗꯤ ꯇ꯭ꯔꯥꯟꯁꯀ꯭ꯔꯤꯞꯁꯟꯗꯣ ꯂꯦꯞ ꯆꯠꯄꯅꯤ ꯌꯥꯔꯣꯏ ꯇꯧꯕ ꯍꯥꯏꯕꯗꯨꯒꯤ ꯑꯗꯨꯝ ꯉꯁꯤꯗ ꯍꯧꯕꯅꯦꯕ ꯖꯦꯔꯣ ꯂꯩꯔꯤꯕ ꯑꯗꫭ ꯁꯤ ꯁꯔꯗꯨꯒ ꯀꯣꯜ ꯑꯅꯤꯃꯨꯛ ꯁꯥꯟꯅꯔꯝꯃꯦ ꯑꯗꯨꯒ ꯕ꯭ꯔꯗꯔꯒ ꯑꯃꯨꯛ ꯇꯧꯔꯛꯏꯁꯤꯅ ꯑꯗꯨꯅ ꯑꯅꯤꯈꯤꯛꯇꯪ ꯈꯪꯅꯗꯉꯥꯏ ꯍꯥꯏꯇꯥꯔꯦ
ꯇ꯭ꯔꯥꯟꯁꯀ꯭ꯔꯤꯞꯁꯟꯒꯤꯁꯦꯕ꯭ꯔꯣ ꯑꯩꯗꯤ ꯀꯨꯏꯌꯦꯕꯀꯣ ꯑꯩꯁꯨ ꯍꯥꯏꯗꯤ ꯑꯥꯐꯇꯔ ꯀꯩꯅꯣꯃꯨꯛꯇꯤ ꯁꯨꯔ ꯃꯥꯜꯂꯦ ꯇꯨ ꯋꯤꯛꯁ ꯃꯨꯛꯇꯤ ꯁꯨꯔ ꯃꯥꯜꯂꯦꯕꯀꯣ
ꯑꯑꯣ
ꯑꯣꯡꯂꯤ ꯇꯥꯛꯁ ꯈꯛꯇꯅꯦꯕ ꯑꯗꯨꯒ ꯑꯩꯒꯤ ꯀꯩꯅꯣꯗꯤ ꯂꯩꯇꯦꯕ ꯄ꯭ꯔꯣꯒ꯭ꯔꯦꯁ ꯀꯩꯝ ꯂꯩꯇꯦꯕꯀꯣꯗ ꯑꯩꯁꯨ ꯑꯗꯨꯗꯩ ꯀꯣꯜꯂ ꯂꯩ ꯏ꯭ꯔꯦꯁ ꯂ ꯍꯥꯥꯛꯈꯤꯕꯕꯅꯦꯕ
ꯑꯣ ꯄ꯭ꯔꯣꯒ꯭ꯔꯦꯁ ꯂꯩꯇ꯭ꯔꯦꯗꯤ ꯑꯥ ꯄꯩꯁꯥꯒꯨꯝꯕ ꯄ꯭ꯔꯣꯁ‌ꯦꯁꯤꯡ ꯂꯥꯛꯇꯔꯣ ꯅꯠꯇ꯭ꯔꯒ ꯁꯨꯝ
ꯑꯥ ꯑꯥ ꯑꯗꯨꯝꯕ ꯍꯥꯏꯁꯨ ꯑꯗꯨꯝ ꯌꯥꯔꯦ ꯍꯥꯏꯗꯤ ꯑꯩꯉꯣꯟꯗ ꯄꯦꯟꯗꯤꯡ ꯑꯣꯏꯅ ꯂꯩꯔ ꯇꯣꯛꯄꯗꯣ ꯍꯥꯏꯗꯤ ꯀꯩꯅꯣꯗꯗꯤ ꯑꯩꯒꯤ ꯀꯩꯅꯣꯗꯤ ꯁꯧ ꯌꯧꯔꯛꯇꯕꯗꯣ ꯍꯥꯏꯇꯥꯔꯦꯅꯦ ꯀꯣ ꯈꯔ ꯀꯣꯏꯔꯞꯅ ꯍꯥꯏꯨꯔꯕꯗ ꯑꯥ ꯁꯨꯡ ꯁꯨꯡꯌꯧ ꯇ꯭ꯔꯣꯕ ꯍꯥꯏꯇꯥꯔꯦꯅꯦ
ꯑꯣ ꯆꯪꯉꯛꯇ꯭ꯔꯤꯕꯐꯣ ꯑꯃꯨꯛꯐꯥꯎ ꯍꯥꯏꯗꯤ ꯀꯩꯅꯣꯒꯤ ꯇ꯭ꯔꯥꯟꯁꯀ꯭ꯔꯤꯞꯁꯟꯒꯤꯗꫭ
ꯑ ꯑꯃꯐꯥꯎ ꯆꯧꯗ꯭ꯔꯤ ꯀꯩꯅꯣ ꯉꯥꯛꯇꯅꯦ ꯍꯥꯏꯗꯤ ꯀꯩꯅꯣꯁꯤꯒꯤ ꯋꯥꯔꯤ ꯁꯥꯟꯅꯕꯒꯤ ꯈꯣꯠꯅꯕꯒꯤ ꯑꯗꯨꯝ ꯅꯣꯡꯅꯤꯅꯤ ꯅꯣꯡꯅꯤꯅꯤ ꯑꯗꯨꯝ‌ ꯀꯃꯥꯏꯅ ꯇꯧꯋꯦꯕ
ꯑꯣ ꯑꯣ ꯑꯣ ꯑꯣꯀꯦ ꯕ꯭ꯔꯗ ꯑꯗꯨꯗꯤ ꯑꯩ ꯑꯃꯨꯛ ꯇꯧꯖꯔꯛꯀꯦꯀꯣ ꯁꯣꯝꯗ ꯑꯃꯨꯛ ꯀꯧꯁꯜꯂꯛꯑꯦ ꯑꯧ